ꯆꯥꯛ ꯆꯥꯔꯕꯣ
ꯆꯥꯗ꯭ꯔꯤ ꯌꯦ ꯆꯥꯔ꯭ꯕꯣ ꯅꯥꯪꯗꯤ
ꯑꯩꯗꯤ ꯆꯥꯔꯦ ꯑꯩꯗꯤ ꯆꯥꯔꯦ ꯏꯔꯨꯕꯁꯨ ꯂꯣꯏꯔꯦ ꯇꯨꯝꯅꯤꯡꯉꯥꯏ ꯍꯧꯖꯤꯛ
ꯍꯒꯒꯥꯂꯤꯅꯥ
ꯑꯥ ꯑꯩꯁꯨ ꯉꯔꯥꯡꯅ ꯍꯣꯁꯇꯦꯜ ꯑꯃꯨꯛ ꯆꯪꯕ
ꯑꯣ ꯅꯨꯡꯉꯥꯏꯕ꯭ꯔꯥ ꯅꯣꯏ ꯍꯣꯁꯇꯦꯜꯗꯣ
ꯍꯣꯏ ꯃ ꯅꯨꯡꯉꯥꯏꯌꯦ
ꯐꯩꯌꯦꯩꯅ ꯅꯪꯗꯤ ꯊꯕꯛ ꯐꯪꯈ꯭ꯔꯦꯅ
ꯆꯌꯦ ꯍꯟꯗꯛ ꯈꯛꯇꯅꯦ ꯅꯦꯛꯁ ꯏꯌꯥꯔꯗꯤ ꯇꯣꯛꯈ꯭ꯔꯅꯤ ꯑꯩ ꯇꯧꯔꯨꯔꯣꯏ ꯗꯤꯁꯦꯝꯕꯔ ꯑꯩ ꯆꯍꯤ ꯑꯅꯤ ꯐꯥꯔꯅꯤꯅ ꯁꯤ ꯇꯧꯕ
ꯑꯣ
ꯑꯗꯣ ꯁꯤꯗ ꯍꯥꯏꯗꯤ ꯄꯩꯁꯥꯁꯨ ꯌꯥꯝꯗꯦꯅ ꯊꯕꯛꯇꯤ ꯌꯥꯝꯃꯦ ꯄꯩꯁꯥꯗꯤ ꯌꯥꯝꯗꯦ ꯌꯦꯁꯤꯗ ꯌꯨꯝ ꯂꯩꯕ ꯁꯔꯤ ꯆꯨꯕ
ꯑꯦꯛꯁꯄꯤꯔꯤꯌꯦꯟꯁ ꯀ ꯇꯧꯕ ꯐꯌꯦꯅ ꯑꯃ ꯄꯥ ꯆꯠꯀꯅꯤ
ꯍꯣꯏ ꯃꯄꯥꯟ ꯆꯠꯅꯤꯡꯁꯦ
ꯅꯣꯏꯗꯤ ꯂꯦꯕꯤꯛꯛꯇꯖ ꯇ ꯃ ꯑꯣꯐꯤꯁꯔ ꯑꯣꯏꯔꯣ ꯆꯁ
ꯍꯌꯦꯡ ꯍꯌꯦꯡ ꯅꯠꯇꯦ ꯗꯦꯠ ꯇꯨꯗ ꯑꯦꯛꯖꯥꯝ ꯂꯩꯌꯦ ꯑꯗꯨꯝ ꯀꯣꯛ ꯁꯥꯕꯅ
ꯎꯝ
ꯀꯔꯤ
ꯄꯔꯣ ꯄꯔꯣ ꯑ ꯑꯦꯁ ꯗꯤ ꯁꯤ ꯑꯣꯏꯅꯤꯉꯥꯏ ꯑꯗꯨ ꯑꯣꯏꯔꯗꯤ ꯆ ꯊꯣꯡꯅꯤꯕ ꯂꯥꯛꯀꯦꯀꯣ
ꯂꯑꯣ ꯂꯑꯣ
ꯂꯥꯛꯑꯣ ꯍꯥꯏ ꯍꯥꯏꯅ ꯀꯟꯐꯤꯗꯦꯟꯗꯤ ꯋꯥꯡꯉꯦ
ꯍꯦ ꯋꯥꯕꯨꯅꯦ ꯂꯥꯁ ꯃꯤꯅꯤꯠ
ꯍꯅ ꯂꯥꯁ ꯁꯦꯃꯤꯁꯇꯔ ꯑꯣꯏ
ꯎꯝ ꯂꯥꯁꯅꯦ ꯑꯃꯨꯛꯗꯤ ꯑꯦꯝꯗ ꯑꯗꯨ ꯑꯗꯨꯝ ꯂꯩ ꯅꯦꯗ ꯑꯃꯝ ꯍꯣꯡꯅꯤꯤ ꯍꯥꯏ ꯇꯟ꯭ꯔꯦ
ꯑꯣ ꯑꯗꯨꯝ ꯂꯩꯅꯗ ꯂꯩꯕ ꯌꯥꯔꯗꯤ
ꯎꯝꯝ ꯅꯪ ꯄꯥꯎ ꯇꯥꯏꯅ
ꯀꯝꯕ ꯄꯥꯎ
ꯀꯩꯅꯣ ꯑꯇꯣꯞꯄ ꯂꯩ ꯑꯇꯣꯞꯄꯒ
ꯑꯩꯔꯥ
ꯅꯠꯇꯦ ꯅꯪꯉꯠꯇꯦ ꯍꯦ
ꯑ
ꯑꯁ ꯑꯃꯗꯣ ꯅꯨꯄꯥ ꯑꯃꯗꯣ ꯌꯥꯝ ꯊꯥꯖꯗꯦ ꯑꯗꯣ ꯑꯝ ꯑ
ꯀꯅꯥꯅ ꯍꯥꯏꯕ ꯅꯪꯉꯣꯟꯗ
ꯑꯗꯨ ꯇꯌꯦ ꯀꯩꯅꯣꯅ ꯍꯥꯏꯌꯦ ꯆ ꯌꯨꯝ ꯃꯅꯥꯛꯇ ꯂꯩꯕꯗꯣ
ꯀꯔꯝꯕ ꯄꯥꯎꯔꯣ ꯅꯪ ꯍꯥꯏꯕꯁꯦ ꯑꯩ ꯈꯪꯗꯦ
ꯅꯪꯒꯤ ꯀꯩꯅꯣꯗꯣ
ꯏꯃꯥꯟꯅꯕꯤꯒꯣ
ꯄꯥꯁꯗ
ꯑꯗꯨꯅꯦ ꯑꯩꯒꯤ ꯑꯦꯛꯁꯇꯨꯅꯦ
ꯑ ꯑꯗꯨꯅꯦ ꯌꯥꯝ ꯊꯥꯖꯗꯅ ꯁꯛꯇꯨꯕ
ꯍꯥꯏꯗꯤ ꯅꯨꯄꯤ ꯑꯇꯣꯞꯄ ꯀꯣꯏꯕꯤꯗꯨꯣꯏꯔꯥ
ꯍꯣꯏ ꯀꯩꯅꯣꯅ ꯍꯥꯏꯕꯤꯌꯦꯦ ꯃꯣꯏ ꯚꯔꯥꯗ ꯂꯩꯕ ꯃꯣꯏ ꯃꯅꯥꯛꯇ ꯂꯩꯕꯗꯣ ꯅꯨꯄꯤꯗꯣ
ꯎꯝ
ꯑꯗꯨꯅ ꯍꯥꯏꯕꯤꯕꯅꯦ ꯅꯍꯥꯟꯗꯣ
ꯃꯣꯏ ꯃꯅꯥꯛꯇꯗꯅ ꯅꯪ ꯈꯪꯕ꯭ꯔꯥ ꯃꯣꯏ ꯃꯅꯥꯛꯇ ꯂꯩꯕ ꯅꯨꯄꯤ
ꯅꯨꯄꯤ ꯍꯥꯏꯕꯗꯤ ꯑꯩꯈꯣꯏ ꯏꯃꯥꯟꯅꯕꯤꯗ
ꯑꯣ ꯑꯣ ꯑꯣ ꯑꯗꯨꯗ ꯂꯩꯕ ꯃꯇꯝꯗꯨꯒꯤ
ꯍꯣꯏ ꯈꯪꯗꯦꯅꯦ ꯀꯈꯒꯤ ꯑꯗꯣ ꯑꯁꯤ ꯑꯩꯈꯣꯏ ꯃꯅꯥꯛꯇ ꯂꯩꯕ ꯅꯨꯄꯥꯗꯨꯁꯨ ꯑ ꯂꯩꯇ꯭ꯔꯦ ꯃꯥꯒꯤ ꯄꯥꯎ ꯇꯥꯕ꯭ꯔꯥ ꯍꯥꯏꯌꯦ ꯅ ꯑꯗꯣ ꯑꯩꯅ ꯀꯔꯤ ꯄꯥꯎꯔꯣ ꯍꯥꯏꯔꯒ ꯃꯃꯥꯟꯅꯕꯤ ꯃꯃꯥꯟꯅꯕꯤꯒ ꯀꯣꯏꯅꯔꯦ ꯍꯥꯏꯌꯦ
ꯍꯣꯏ ꯍꯣꯏ ꯃꯥꯗꯤ ꯀꯃꯥꯏ ꯈꯪꯕ꯭ꯔꯀꯣ
ꯈꯪꯗꯣꯏꯅꯦ ꯀꯩꯅꯣ ꯎꯋꯦ ꯍꯥꯏꯑꯦ ꯅꯍꯥꯟ ꯁꯦꯇꯥꯔꯁꯨ ꯎꯋꯦ ꯍꯥꯏꯌꯦꯦ
ꯍꯣꯏ ꯎꯑꯦ ꯑꯩꯁꯨ ꯅꯍꯥꯟꯜꯂꯤꯦ ꯑꯗꯣ ꯑꯩꯅ ꯕ꯭ꯂꯣꯛ ꯊꯝꯕꯒꯤ
ꯎꯝ
ꯎꯝ ꯑꯗꯨ ꯇꯧꯕꯅꯦ ꯏꯕꯥꯅꯤꯒꯤꯗꯣ ꯃꯥꯁꯦ ꯑꯦꯝ ꯌꯨꯗ ꯑꯦꯝ ꯌꯨ ꯂꯣꯝꯗ ꯆꯠꯈ꯭ꯔꯦꯕ ꯑꯗꯨ ꯃꯇꯝ ꯑ ꯏꯕꯥꯅꯤ ꯑꯗꯨꯝ ꯌꯥꯝ ꯅꯨꯡꯁꯤꯅꯕ ꯎꯅꯕꯅꯤꯗ ꯑꯗꯨꯗ ꯃꯥꯅ ꯎꯝ ꯑꯗꯨ ꯅꯨꯄꯤ ꯍꯣꯏꯒ ꯀꯩ ꯀꯩꯅꯣ ꯆꯥꯃꯤꯟꯅꯕꯗꯣ ꯊꯥꯒꯠꯄ ꯍꯧꯔꯦꯀꯣ
ꯑ
ꯀꯅꯥꯒꯔ ꯅꯨꯄꯤꯅꯤꯅ ꯅꯨꯄꯤꯒꯔ ꯍꯥꯏꯔꯒ ꯏꯃꯥꯟꯅꯕꯁꯤꯡꯅꯦ ꯀꯥꯏꯅꯀꯣ ꯑꯗꯨ ꯃꯥꯅ ꯉꯝꯈ꯭ꯔꯦ ꯑꯩ ꯉꯥꯡꯗ꯭ꯔꯦ ꯑꯗꯨꯒ ꯑꯗꯨꯝꯕ ꯃꯕꯥꯅꯤꯒꯤ ꯃꯥꯁ ꯄꯥꯔꯠꯁ ꯆꯠꯄ ꯐꯣꯇꯣꯒꯨꯝꯕꯁꯦ ꯐꯥꯅꯤꯒꯦ ꯈꯛꯇ ꯊꯥꯒꯠꯄ ꯍꯧꯔꯦꯕ ꯀꯅꯥꯔ ꯍꯥꯏꯕꯗ ꯑꯩꯒꯤ ꯑꯩꯈꯣꯏ ꯏꯃꯥꯟꯅꯕꯤꯅꯤ ꯑꯩꯈꯣꯏ ꯁꯦꯝ ꯍꯥꯎꯁꯀꯨꯝꯕꯀꯣ ꯑꯗꯣ ꯍꯥꯎꯁ ꯃꯥꯟꯅꯕꯒꯨꯝꯕꯅꯦ ꯍꯥꯏ ꯑꯩ ꯀꯔꯤ ꯀꯩꯁꯨ ꯍꯥꯏꯕꯤꯗꯦꯀꯣ ꯑꯗꯨꯒ ꯃꯕꯥꯕꯤ ꯈꯛꯇꯧ ꯋꯥꯋꯀꯤꯡ ꯆꯠꯄ ꯋꯥꯋꯀꯤꯡ ꯅꯠꯇꯦ ꯑꯗꯨꯒꯨꯝ ꯑꯗꯨ ꯑ ꯃꯃꯥꯟꯅꯨꯄꯤꯅꯦ ꯍꯥꯏ ꯍꯥꯏꯔꯒ ꯑꯩꯁꯦ ꯏꯁꯇꯣꯔꯤ ꯑꯩꯁꯦ ꯔꯤꯜꯁ ꯑꯗꯨꯝ ꯏꯁ ꯏꯁꯇꯣꯜ ꯇꯧꯕꯗ ꯃꯥꯁꯦ ꯔꯤꯜꯁ ꯑꯃ ꯂꯚꯀꯤ ꯏꯁꯩꯗ ꯔꯤꯜꯁ ꯑꯃꯗ ꯃꯥꯅ ꯑ ꯀꯣꯃꯦꯟꯗ ꯑꯗꯨ ꯅꯨꯄꯤꯕꯨ ꯇꯦꯛ ꯇꯧꯔꯝꯕ ꯑꯗꯨ ꯑꯩꯁꯦ ꯉꯛꯈ꯭ꯔꯦꯀꯣ ꯑꯣꯏꯍꯦꯛꯈ ꯔꯥꯖꯦꯁꯦ ꯍꯥꯏꯔꯛꯄ ꯑꯗꯨꯒ ꯃꯥꯁꯦ ꯀꯔꯤꯁꯨ ꯍꯥꯏꯗꯦ ꯏꯃꯥꯟꯅꯕꯒꯤ ꯅꯨꯄꯤꯅꯦ ꯑꯃꯨꯛ ꯍꯥꯏꯌꯦꯀꯣ ꯑꯗꯨꯒ ꯑꯩꯅ ꯑꯗꯨꯗꯤ ꯁꯤꯈ꯭ꯔꯤꯔꯥ ꯍꯥꯏꯔꯒ ꯃꯥꯁꯤ ꯀꯔꯤꯁꯨ ꯍꯥꯏꯗꯦ ꯑꯗꯨꯒ ꯑꯗꯨꯒ ꯅꯦꯛꯁ ꯗꯦꯅ ꯑꯃꯨꯛ ꯃꯕꯥꯅꯤ ꯋꯀꯤꯡ ꯆꯠꯄ ꯑꯩꯈꯣꯏꯒꯤ ꯑ ꯁꯦꯇꯁ ꯇꯣ ꯃꯥꯁꯦ ꯑꯩꯕꯨ ꯍꯥꯏꯛ ꯇꯧꯔꯒ ꯊꯥꯒꯠꯄ ꯃꯥꯜꯂꯦꯕ ꯑꯗꯨꯒ ꯍꯣꯏ ꯏꯃꯥꯟꯅꯕꯤꯅ ꯑꯃꯨꯛ ꯊꯥꯔꯛꯄ ꯑꯩꯉꯣꯟꯗ ꯑꯩꯁꯦ ꯉꯥꯛꯈ꯭ꯔꯦꯕꯈꯂꯛꯏ ꯀꯔꯣ ꯍꯥꯏꯔꯒ ꯁꯨꯝ ꯋꯥꯛꯀꯤꯡ ꯆꯠꯃꯤꯟꯅꯕꯅꯦꯁꯦꯁ
ꯀꯅꯥ ꯅꯨꯄꯤ ꯀꯧꯕꯒꯦ
ꯑꯩꯒꯤ ꯑꯦꯀꯥꯎꯟ ꯑꯅꯤ ꯂꯩꯌꯦ ꯀꯣ ꯑꯃꯅ ꯏꯁꯇꯣꯛ ꯇꯧꯕ ꯍꯥꯏꯗꯤ ꯑꯣ ꯏꯁꯇꯣꯛ ꯇꯧꯕꯒꯤ ꯑꯩ ꯑꯗꯨ ꯅꯨꯄꯤꯗꯣ ꯑꯩ ꯐꯣꯂꯣ ꯇꯧꯕꯅꯦꯕ
ꯎꯝ
ꯑꯗ ꯅꯨꯄꯥ ꯑꯩꯒꯤ ꯑꯦꯛꯁꯇꯣ ꯃꯥꯅ ꯊꯥꯒꯠꯄ ꯎ ꯐꯣꯇꯣ ꯅꯨꯄꯤ ꯌꯥꯎꯗꯦꯀꯣ ꯃꯥꯒꯤ ꯐꯣꯇꯣ ꯈꯛꯇ ꯊꯥꯒꯠꯄ ꯑꯗꯨꯒ ꯅꯨꯄꯤꯗꯨꯒꯤ ꯏꯁꯇꯣꯔꯤꯗ ꯑꯃꯨꯛ ꯌꯦꯡꯕꯗ ꯃꯐꯝꯗꯣ
ꯎꯝ ꯂꯕ ꯑꯣ
ꯑꯗꯨꯗꯒꯤ ꯑꯩ ꯈꯪꯈ꯭ꯔꯕ ꯑꯗꯨ ꯑꯩꯁꯦ ꯑꯩꯁꯦ ꯑꯁ ꯌꯥꯝ ꯍꯥꯏꯊꯤ ꯊꯤꯅ ꯍꯥꯏꯕꯅꯦ ꯑꯗꯨ ꯅꯨꯄꯥꯗꯨꯒꯣ ꯅꯪꯒꯨꯝꯕ ꯃꯤ ꯍꯥꯏꯔꯒ ꯇꯔꯦꯛ꯭ꯂꯣꯛ ꯄꯨꯔꯥꯔꯤꯁꯦ ꯇꯧꯈ꯭ꯔꯛꯏꯅꯦ
ꯃꯁꯥꯠꯇꯣ ꯃꯥꯡꯅꯅꯅ ꯌꯥꯝ ꯏꯅ ꯁꯦꯟꯒꯨꯝꯕꯗ
ꯀꯣꯏꯅꯤꯡꯉꯗꯤ ꯑꯩꯕꯨ ꯇꯣꯛꯄꯤꯌꯣꯕꯀꯣ ꯍꯥꯏꯗꯤ ꯏꯕꯥꯅꯤ ꯇꯣꯛꯅꯔꯁꯦ ꯀꯥꯏꯅ ꯍꯥꯏꯕ ꯌꯥꯏꯅ ꯀꯩ ꯀ ꯏꯕ꯭ꯔꯥ ꯍꯥꯏꯅꯣ ꯍꯣꯏ ꯑꯩꯕꯨꯁꯨ ꯇꯧꯅꯤꯡꯗꯦ ꯃꯤ ꯑꯇꯣꯞꯄꯕꯨꯁꯨ ꯐ꯭ꯂꯥꯏꯠ ꯇꯧꯅꯤꯡꯉꯦ ꯑꯁꯤ ꯁꯤꯅꯦꯕ ꯑꯩꯅ ꯑꯩꯅ ꯕ꯭ꯔꯦꯛ ꯑꯞ ꯇꯧꯈꯤꯕꯅꯦ
ꯑꯗꯨꯨꯅ ꯐꯔꯦ
ꯍꯣꯏ ꯏꯗꯔ ꯈꯥ ꯇꯗꯦ
ꯎ ꯇ ꯄꯥꯔꯗ
ꯑꯗꯨꯅ
ꯑꯗꯨ ꯑꯃꯗꯨꯁꯨ ꯅꯨꯄꯤ ꯑꯃꯗꯁꯨ ꯌꯥꯝ ꯅꯨꯡꯉꯥꯏꯅ ꯂꯩꯔꯤ
ꯀꯍꯅ ꯅꯨꯄꯤꯤꯃ
ꯑꯗꯨ ꯅꯨꯄꯥꯗꯣ ꯅꯨꯄꯤ ꯂꯧꯈ꯭ꯔꯕꯗꯣ
ꯀꯅꯥꯔꯥ
ꯃꯣꯏ ꯃꯅꯥꯛꯇ ꯂꯩꯕꯗꯣ ꯑꯩꯅ ꯍꯥꯏꯕꯗꯣ ꯏꯃꯥꯟꯅꯕꯤ ꯏꯃꯥ ꯑ ꯑꯗꯨꯗꯣ
ꯎꯝ
ꯅꯍꯥꯟꯗꯨꯁꯨ ꯃꯥꯒꯤ ꯕꯔꯦꯅꯦꯅ ꯀꯧꯋꯦ ꯎꯝ ꯑꯗꯣ ꯀꯩꯅꯣꯕꯨꯗꯤ ꯀꯧꯗꯕ ꯑꯪꯒꯥꯡꯕꯨꯗꯤ ꯀꯧꯗꯕ
ꯍ ꯍ ꯑꯦꯔꯔ ꯑꯣ ꯑꯣ
ꯑꯁꯦꯡ ꯑꯁꯦꯡꯕꯨꯗꯤꯀꯣ ꯅꯨꯄꯥꯗꯣ ꯇꯦꯛꯁ ꯇꯧꯔꯄ ꯇꯦꯛ ꯆꯥꯎꯧꯔꯛꯑꯒ ꯑꯁꯤꯒꯤ ꯕꯥꯔꯗꯦꯅꯦ ꯂꯥꯛꯑꯣ ꯍꯥꯏꯕ ꯑꯗꯣ ꯎ ꯑꯦꯕꯁꯨ ꯀꯧꯋꯣꯅ ꯍꯥꯏꯔꯛꯄ ꯑꯗꯣ ꯑꯩꯁꯨ ꯑꯦꯛꯁꯔꯄ ꯇꯦꯛꯁ ꯇꯧꯔꯦꯀꯣ ꯑꯗꯨꯒ ꯑꯃꯗꯨꯁꯨ ꯀꯣꯜ ꯇꯧꯔꯦ ꯑꯗꯨꯃꯥꯏ ꯍꯥꯏꯌꯦ ꯑꯗꯨꯃꯥꯏ ꯍꯥꯏꯅꯦ ꯀꯣꯜ ꯇꯧꯔꯦ ꯀꯣꯜ ꯇꯧꯔꯒ ꯍꯥꯦꯒ ꯅꯊꯟꯇ ꯂꯥꯛꯑꯣ ꯑꯗꯨꯗꯤ ꯍꯥꯏꯔꯛ ꯑꯃꯨꯛ ꯍꯥꯏꯔꯛꯑꯦ ꯑꯩꯗꯤ ꯑꯦꯁꯥꯏꯗ ꯍꯥꯏꯈ꯭ꯔꯦꯕ ꯑꯗꯣ ꯁꯦꯇꯔꯗꯦ ꯑꯃꯨꯛ ꯍꯥꯏꯗ꯭ꯔꯦ ꯑꯩ ꯅꯦꯛꯁ ꯗꯦ ꯃꯣꯔꯅꯤꯡ ꯕꯔꯗꯦ ꯅꯨꯃꯤꯠꯇꯣ ꯑꯃꯨꯛ ꯑꯗꯨꯗꯤ ꯅꯕꯥꯅꯤ ꯂꯥꯛꯈ꯭ꯔꯣ ꯀꯣ ꯉꯥꯏꯔꯝꯃꯒꯦ ꯑꯩꯈꯣꯏ ꯍꯥꯏꯌꯦ ꯑꯃꯨꯛ ꯅꯨꯄꯤꯅ ꯇꯧꯔꯛꯄ ꯅꯠꯇꯦ ꯑꯠꯇꯦ ꯅꯨꯄꯥꯅ ꯇꯧꯔꯛꯄꯅꯦ
ꯑꯣ ꯑꯗꯨ ꯅꯨꯄꯤꯗꯨꯁꯨ ꯃꯤ ꯅꯨꯄꯥꯗꯣ ꯂꯨꯍꯣꯡ ꯀꯈ꯭ꯔꯦ ꯀꯣ ꯏꯣꯛ ꯇꯣꯡꯉ ꯑꯗꯨ ꯃꯥꯜꯂꯦ ꯀꯣ ꯑꯗꯨꯣ ꯅꯨꯄꯥꯒꯤ ꯅꯨꯄꯤꯅ ꯑ ꯑꯗꯨꯅꯦ
ꯅꯦꯛꯁ ꯏꯌꯥꯔ ꯆꯠꯈ꯭ꯔꯅꯤ ꯌꯥꯏꯌꯦꯦ
ꯎꯝ
ꯑꯩꯗꯤ
ꯑꯗꯨ ꯃꯥꯒꯤ ꯐꯥꯔꯁ ꯋꯥꯏꯐꯇꯗꯤ ꯑꯃꯨꯛ ꯄꯥꯎꯅꯈ꯭ꯔꯦ
ꯇꯣ ꯀꯨꯏꯔꯦ ꯇꯨꯡꯅꯕ ꯑꯗꯣ ꯑꯁꯤ ꯀꯩꯅꯣꯗꯣ ꯃꯥꯒꯤ ꯐꯥꯔꯁ ꯋꯥꯏꯐꯇꯣ ꯌꯥꯝ ꯉꯥꯡꯕꯗꯨ ꯌꯥꯝ ꯊꯝꯃꯣꯏ ꯑꯥ ꯎꯝꯝ ꯌꯥꯝ ꯀꯜꯂꯦ ꯎꯝ ꯅꯨꯄꯤ ꯐꯠꯇꯦꯒꯨꯝꯕ ꯑꯗꯨꯝ ꯍꯥꯏꯕꯗꯣ
ꯎꯝ ꯎꯝ
ꯃꯥꯗꯤ ꯌꯥꯝ ꯐꯕꯒꯨꯝꯅꯤ ꯃꯥꯗꯣ ꯃꯥ ꯅꯨꯄꯤ ꯐꯥꯔꯁ ꯋꯥꯏꯐꯇꯣ ꯂꯥꯛꯄ ꯀꯥꯟꯗ ꯑ ꯅꯨꯄꯥꯥꯏ ꯃꯃꯥꯒ ꯃꯆꯦꯈꯣꯏꯅ ꯍꯥꯏ ꯍꯥꯏꯌꯦꯦ ꯑꯩꯗꯤ ꯑꯗꯨ ꯅꯨꯄꯤꯔꯥ ꯈꯜꯂꯒ ꯅꯪ ꯑꯣꯏꯔꯝꯃꯦ ꯍꯥꯏ
ꯃꯥ ꯃꯃꯥꯡꯗ ꯑꯗꯨꯒ ꯀꯣ ꯎꯝ ꯚꯤꯗꯤꯑꯣ ꯀꯣꯜ ꯇꯧꯋꯦ ꯍꯥꯏꯌꯦꯦ ꯅꯨꯄꯤꯗꯨꯒ ꯐꯥꯔꯁ ꯋꯥꯏꯐꯀꯤ ꯃꯃꯥꯡꯗ ꯉꯥꯛꯄꯅꯦ ꯆꯥꯛꯁꯨ ꯐꯖꯅ ꯄꯤꯗꯦ ꯍꯥꯏꯌꯦꯦ
ꯎꯝ ꯎꯝ ꯑꯗꯨꯒ ꯑꯩꯈꯣꯏꯒꯤ ꯏꯃꯥꯟꯅꯕꯤ ꯑꯃꯁꯨ ꯂꯩꯒꯦꯔꯥꯀꯣ
ꯨꯅꯦ ꯅꯨꯡꯁꯤꯔꯖ ꯀꯔꯤ ꯄꯥꯏ ꯂꯩ ꯇꯣꯛꯅꯈ꯭ꯔꯦ ꯃꯕꯥꯅꯤ ꯑꯗꯨ ꯐꯥꯔꯁ ꯋꯥꯏꯐ ꯂꯧꯕ ꯂꯧꯕꯗꯣ ꯑꯗꯨ ꯃꯇꯝꯗꯣ ꯃꯕꯥꯅꯤ ꯀꯣꯏꯅꯗꯦꯕ
ꯎꯝ ꯑꯩ ꯃꯥꯒꯤꯁꯨ ꯅꯨꯄꯥ ꯌꯥꯝ ꯂꯩ ꯍꯥꯏꯕꯅꯤꯅ ꯑꯩꯈꯣꯏ ꯏꯃꯥꯟꯅꯕꯤꯁꯨ
ꯑ ꯍꯣꯏ ꯂꯩꯕꯅꯦ ꯑꯗꯨꯝ ꯀꯣꯜ ꯇꯧꯕꯅꯦ ꯑ ꯑꯁꯤ ꯅꯨꯄꯥ ꯑ ꯑꯁꯤ ꯑꯩꯒ ꯀ ꯀꯣꯏꯅꯕ ꯅꯨꯄꯥꯗꯨꯅ ꯑꯗꯨꯃꯥꯏꯅ ꯇꯧꯋꯦ ꯑꯗꯨꯃꯥꯏꯅ ꯇꯧꯋꯦꯗꯤ ꯑꯃꯨꯛ ꯍꯥꯏꯒꯅꯤ ꯑꯗꯣ
ꯑꯣ
ꯌꯥꯝ ꯄꯤꯊ ꯄꯥ ꯌꯥꯝ ꯄꯥꯝꯕꯗ ꯑꯗꯨꯃꯥꯏꯅ ꯇꯧꯕꯅꯦ ꯑꯩꯈꯣꯏꯗꯤ ꯉꯥꯡꯕꯁꯨ ꯇꯥꯕꯤꯗꯦ
ꯎꯝ
ꯐꯔꯦ ꯀ
ꯎꯝ
ꯎꯝ